ꯇꯥꯏꯌꯦ ꯇꯥꯏꯌꯦ ꯑꯩꯗꯤ ꯑꯩꯉꯣꯟ ꯑꯃꯨꯛ ꯌꯥꯑꯦ
ꯎꯝ
ꯑꯗꯨꯅꯤ ꯉꯁꯥꯏꯗꯩ
ꯍꯧꯖꯤꯛꯇꯤ ꯉꯟꯗ꯭ꯥꯔꯦ ꯐꯝꯃ ꯐꯝꯕ ꯉꯝꯗ꯭ꯔꯦ ꯑꯗꯨꯝ ꯍꯤꯞꯄꯤꯅꯦ
ꯀꯥꯏꯗ
ꯔꯨꯝꯗꯥ ꯔꯨꯝꯗꯥ ꯌꯥꯔꯣꯏꯇꯥꯒ ꯌꯥꯒꯗ꯭ꯔꯥ ꯌꯥꯅꯕ ꯇꯧꯅꯤ ꯍꯧꯖꯤꯛꯇꯤ
ꯑꯃꯨꯛ ꯋꯥꯊꯤ ꯆꯥꯒꯅꯤꯀꯣ
ꯈꯪꯗꯦ ꯆꯥꯒꯗ꯭ꯔ ꯆꯥꯔꯣꯏꯗ꯭ꯔꯥ ꯀꯩꯅꯣꯅꯦ ꯁꯤ ꯅꯨꯄꯤ ꯈꯨꯁ ꯈꯨꯇꯨꯝꯁꯤꯕꯨ ꯑꯁ ꯑꯣꯏ ꯍꯩ ꯆꯪꯉꯣ ꯍꯦ
ꯅꯪ ꯄꯨꯡ ꯀꯌꯥꯗ ꯍꯧꯒꯠꯇꯣꯏꯅꯣ
ꯈꯪꯗꯦꯗ ꯃꯤꯀꯞ ꯊꯣꯛꯄ ꯑꯗꯨꯝ ꯃꯇꯝꯗ ꯊꯣꯛ ꯍꯧꯒꯠꯂꯛꯀꯅꯤ
ꯌꯥꯝ ꯉꯟꯕ꯭ꯔꯣ
ꯉꯟꯗꯦ ꯉꯟꯗꯦꯗ ꯉꯁꯤꯁꯨ ꯄꯨꯡ ꯃꯉꯥ ꯍꯦꯜꯂꯦ
ꯎꯝ
ꯅꯪꯗꯤ
ꯑꯩꯗꯤꯀꯣ ꯄꯨꯡ ꯇꯔꯨꯛ ꯑꯗꯨꯋꯥꯏꯗ ꯍꯧꯒꯠꯂꯦꯗꯦꯗꯥ ꯎꯝ ꯐꯥꯏꯚ ꯊꯥꯔꯇꯤ ꯁꯤꯛꯁ ꯑꯗꯨꯋꯥꯏꯗ ꯍꯧꯒꯠꯅꯤ ꯑꯗꯨꯒ ꯕ꯭ꯔꯥꯁ ꯇꯧꯔꯒ ꯆꯥꯛ ꯊꯣꯡꯅꯕꯁꯨ ꯂꯩꯇꯦꯅ ꯑꯩꯈꯣꯏꯗꯤ
ꯎꯝ
ꯑꯗꯨꯒꯤ ꯀꯩꯁꯨ ꯇꯧꯅꯕ ꯂꯩꯇꯦꯅ ꯑꯗꯨꯝ ꯇꯨꯝꯃꯦ ꯑꯗꯨꯒ
ꯅꯨꯡꯉꯥꯏꯍꯦ ꯑꯗꯨꯗꯤ
ꯑꯗꯨꯒ ꯑꯃꯨꯛ ꯍꯧꯒꯠꯂꯒ ꯀ꯭ꯂꯥꯁ ꯆꯠꯅꯕ ꯁꯦꯝꯃꯒ ꯁꯝꯒꯥꯏꯒ ꯑꯃꯨꯛ ꯁꯦꯝ ꯂꯣꯏꯔꯗꯤ ꯑꯃꯨꯛ ꯆꯛꯆꯥꯥꯔ‌ꯦ ꯆꯥꯛ ꯆꯥꯕ ꯂꯣꯏꯔꯀꯥꯟꯗ ꯌꯨꯅꯤꯐꯣꯔꯝ ꯑꯃꯨꯛ ꯁꯦꯠꯂꯦ
ꯅꯨꯡꯉꯥꯏ ꯅꯪꯒꯨꯝꯅ ꯑꯩꯁꯨ ꯌꯥꯝ ꯂꯩꯅꯤꯡꯉꯤꯍꯦ
ꯑꯩ ꯌꯥꯝ ꯇꯜꯂꯦ ꯑꯩꯁꯨ ꯀ꯭ꯂꯥꯁ ꯆꯠꯄꯗꯣ ꯀ꯭ꯂꯥꯁ ꯇꯀꯣ ꯑꯩꯁ ꯋꯥꯊꯤ ꯌꯥꯝ ꯆꯥꯏꯕ
ꯆꯥꯕ꯭ꯔꯅꯦ
ꯎꯝ ꯑꯩꯈꯣꯏꯗꯣ ꯊꯥ ꯑꯃꯗꯤ ꯁꯨꯔꯝꯒꯅꯤꯀꯣ
ꯎꯝ ꯁꯨꯔꯝꯒꯅꯤ ꯍꯣꯢ
ꯊꯥ ꯑꯅꯤꯗꯤ ꯋꯥꯠꯂꯦꯕ ꯍꯧꯖꯤꯛꯁꯦ
ꯑꯍꯨꯝꯔ‌ꯣ ꯊꯥ
ꯎꯝ
ꯑꯝ ꯍꯧꯖꯤꯛꯁꯦ ꯖꯨꯂꯥꯏꯅꯤꯀꯣ ꯖꯨꯂꯥꯏ ꯑꯥꯒꯁ
ꯁꯦꯞꯇꯦꯝꯕꯔ
ꯑꯩꯈꯣꯏ ꯐꯥꯗꯔꯒꯤꯗꯣ ꯑꯥꯒꯁꯇꯅꯦ ꯍꯥꯏꯀꯣ
ꯑꯥꯒꯁꯇꯔꯣ
ꯈꯪꯗꯦ ꯑꯥꯒꯁꯇꯅꯦ ꯍꯥꯏꯕ ꯅꯠꯇ꯭ꯔꯣ ꯁꯦꯞꯇꯦꯝꯕꯔꯗꯔꯣ
ꯁꯦꯞꯇꯦꯝꯕꯔꯗ ꯑꯣꯏꯔꯝꯅꯤꯗ ꯈꯪꯗꯦ ꯑꯩꯁꯨ ꯑꯃꯨꯛ ꯀꯥꯎꯔꯦ
ꯀꯩꯀꯩ ꯍꯥꯏꯅꯔꯒꯦ ꯈꯪꯕ꯭ꯔꯣ
ꯑꯣ ꯑꯩꯁꯨ ꯈꯪꯗꯦ ꯃꯣꯏꯗꯨ ꯃꯣꯏ ꯃꯤꯇꯤꯡꯗꯣ ꯑꯩꯁꯨ ꯌꯥꯎꯔꯝꯗ꯭ꯔꯦꯕ ꯁꯦꯁꯟꯁꯨ ꯌꯥꯎꯔꯝꯗꯦ ꯗꯨꯒꯤꯅꯦ ꯀꯩꯁꯨ ꯈꯪꯗꯦ ꯑꯩꯁꯨ ꯑꯩꯗꯤ
ꯀꯩꯒꯤ ꯑꯩ ꯑꯁꯤ ꯀ꯭ꯂꯥꯁꯁꯤ ꯂꯣꯏ ꯂꯣꯏꯗ꯭ꯔꯤꯉꯩꯗ ꯇꯧꯗꯧ ꯃꯥꯜꯂꯦ ꯄ꯭ꯔꯣꯒ꯭ꯔꯥꯝꯗꯣ
ꯑꯣꯏ ꯃꯥꯟꯂꯦ
ꯑꯗꯨꯗꯤ ꯂꯥꯛꯄ ꯐꯪꯉꯔꯣꯏꯅꯦ
ꯎꯝ ꯐꯪꯉꯣꯢ ꯅꯪꯗꯤ ꯑꯩ ꯈꯪꯉꯦ
ꯑꯁ ꯑꯗꯨꯗꯤ ꯆꯠꯊꯣꯛ ꯆꯠꯁꯤꯟ ꯅꯨꯡꯉꯥꯏꯔꯗꯤꯀꯣ
ꯍꯣꯏ
ꯑꯗꯨꯗꯤ ꯅꯨꯡꯉꯥꯏꯗꯧꯅꯦꯕ ꯑꯗꯨꯁꯨ ꯅꯠꯇꯦ ꯑꯗꯨꯒ ꯀ꯭ꯂꯥꯁ ꯑꯦꯞꯁꯦꯟ ꯑꯣꯏꯅꯤꯡꯗꯦ ꯑꯩꯗꯤ
ꯍꯥꯥ
ꯀ꯭ꯂꯥꯁꯁꯨ ꯑꯦꯞꯁꯦꯟ ꯑꯣꯏꯅꯤꯡꯗꯕ ꯑꯩꯗꯣ
ꯑꯗꯨꯗꯤ ꯌꯥꯝ ꯐꯩꯅꯦ ꯑꯦꯞꯁꯦꯟ ꯑꯃꯐꯥꯎ ꯑꯣꯏꯗ꯭ꯔꯤꯕ꯭ꯔꯣ
ꯑꯣꯏꯗ꯭ꯔꯤ ꯇꯧ ꯌꯥꯔꯤꯃꯈꯩꯗꯤꯀꯣ ꯇꯧꯔꯔꯣꯏꯅ ꯈꯟꯕ ꯑꯩꯩꯅ
ꯍꯣꯏ ꯑꯗꯨꯗꯤ ꯌꯥꯝ ꯐꯩꯀꯣ
ꯑꯩꯈꯣꯏꯗꯣ ꯕꯦꯁ ꯑꯦꯇꯦꯟꯗꯦꯟꯁ ꯑꯗꯨꯒꯨꯝꯕꯗꯣ ꯄꯤꯌꯦꯕ ꯑꯩꯈꯣꯏ ꯁꯤꯅꯤꯌꯔꯒꯤꯁꯨꯀꯣ ꯃꯤ ꯑꯦꯞꯁꯦꯟ ꯑꯃꯠꯇ ꯎꯝ ꯇꯧꯗꯕ ꯃꯤꯁꯤꯡꯒꯤꯗꯣ
ꯎꯝ
ꯃꯉꯥ ꯍꯦꯟꯅ ꯂꯩꯌꯦꯕꯀꯣ ꯑꯗꯨꯒꯤꯁꯨ ꯑꯗꯨꯝ ꯁꯥꯔꯇꯤꯐꯤꯀꯦꯠ ꯑꯣꯏꯅ ꯄ꯭ꯔꯥꯏꯖ ꯑꯗꯨꯝ ꯄꯤꯌꯦꯕ ꯃꯣꯏꯒꯤꯗꯣ
ꯑꯌꯥ
ꯃꯤ ꯑꯝ ꯇꯔꯥ ꯍꯦꯜꯂꯁꯨ ꯑꯗꯨꯝ ꯄꯤꯒꯅꯤꯕ ꯃꯣꯏꯅ ꯕꯦꯁ ꯑꯦꯇꯦꯟꯗꯦꯟꯁꯀꯤꯗꯤ
ꯎꯝ ꯅꯪ ꯂꯥꯛꯇ꯭ꯔꯤꯉꯩꯗ ꯑꯃꯨꯛ ꯍꯥꯟꯅ ꯍꯧꯔꯛꯑꯦꯀꯣ ꯀ꯭ꯂꯥꯁꯇꯣ
ꯎꯝ ꯍꯥꯟꯅ ꯍꯧꯔꯦ ꯑꯗꯨꯁꯨ ꯑꯩ ꯂꯥꯛꯄ ꯀꯥꯟꯗꯗꯤ ꯑꯩꯅ ꯌꯧ ꯌꯥꯎꯕꯗꯗꯤ ꯑꯝꯇ ꯑꯣꯏꯗꯦꯗꯅ ꯑꯩꯁꯨ
ꯑꯝ ꯑꯗꯨ ꯑꯗꯨ ꯃꯇꯝꯗꯒꯤ ꯀꯥꯎꯟ ꯇꯧꯔꯣꯏꯀꯣ
ꯎꯝ ꯑꯗꯨ ꯃꯇꯝꯗꯗꯤ ꯑꯩ ꯑꯩꯒꯤ ꯃꯤꯡ ꯂꯩꯇ꯭ꯔꯤꯗꯅ ꯁꯤ
ꯑꯣ
ꯁꯤꯗ ꯑꯗꯨꯒꯤ
ꯃꯤꯁꯟꯗꯣ ꯅꯪ ꯂꯥꯞꯄ ꯀꯥꯟꯗ ꯑꯗꯨꯝ ꯇꯧꯕ꯭ꯔꯣ
ꯎꯝ ꯍꯧꯕ ꯀꯨꯏꯗ꯭ꯔꯤꯗ ꯑꯩꯒꯤ ꯂꯥꯛꯄꯗꯣ
ꯑꯣ
ꯑꯗꯣ ꯑꯩ ꯑꯩ ꯍꯥ ꯑꯩ ꯂꯥꯛꯑꯒ ꯂꯩꯕ ꯀꯥꯟꯗ ꯃꯤ ꯌꯥꯝꯃꯦ ꯑꯃꯨꯛ ꯂꯥꯛꯄ ꯃꯤ ꯌꯥꯝ ꯂꯥꯑꯦ
ꯑꯣ ꯍꯣꯁꯇꯦꯜ ꯍꯣꯁꯇꯦꯜꯗ ꯂꯥꯛ ꯄꯗꯤ
ꯍꯣꯁꯇꯦꯜ ꯂꯥꯛꯄꯗꯤ ꯃꯤ ꯑꯅꯤ ꯑꯃꯨꯛ ꯂꯥꯛꯑꯦ
ꯑꯈꯣꯏ ꯃꯤ ꯃꯔꯤꯅꯦꯗꯅ ꯍꯥꯟꯅ ꯂꯥꯛꯄꯗꯤ ꯑꯗꯨ ꯃꯇꯝꯗ ꯑꯥ ꯑꯗꯨ ꯂꯣꯏꯔꯒ ꯃꯤ ꯑꯅꯤ ꯑꯃꯨꯛ ꯂꯥꯛꯑꯦ
ꯑꯥ
ꯁꯤ ꯈꯛꯇꯅꯦ ꯀ꯭ꯂꯥꯁꯇꯗꯤ ꯌꯥꯝꯃꯦ ꯐꯣꯔꯇꯤ ꯑꯗꯨꯋꯥꯏ ꯁꯨꯔꯝꯅꯤ ꯍꯧꯖꯤꯛꯇꯤ ꯐꯣꯔꯇꯤ ꯁꯨꯔꯝꯅꯤ ꯑꯗꯣ ꯅꯨꯡꯇꯤꯒꯤ ꯃꯤ ꯁꯚꯦꯟ ꯑꯦꯠ ꯑꯗꯨꯝ ꯑꯦꯞꯁꯦꯟ ꯑꯣꯏꯌꯦꯕꯀꯣ ꯅꯨꯡꯇꯤꯒꯤ ꯑꯗꯨꯒꯤ ꯀ꯭ꯂꯥꯁꯇꯗꯤꯀꯣ ꯐꯣꯔꯇꯤꯗꯣ ꯑꯗꯨꯝ ꯁꯨꯔꯥ ꯃꯥꯏ ꯃꯥꯏ ꯊꯕꯛ ꯑꯗꯨꯝ ꯀꯣꯂꯦꯖ ꯏꯁꯇꯨꯗꯦꯟ ꯂꯣꯏꯅ ꯃꯤ ꯑꯌꯥꯝꯕꯀꯣ
ꯑꯥ
ꯀꯣꯂꯦꯖ ꯏꯁꯇꯨꯗꯦꯟ ꯑꯗꯨꯒꯨꯝꯕꯅꯦꯕ ꯑꯗꯨꯒꯤ ꯀꯣꯂꯦꯖ ꯆꯠꯄ ꯌꯥꯎꯋꯦ ꯑꯗꯨꯒ ꯀꯩ ꯀꯩꯅꯣ ꯒ꯭ꯔꯦꯖꯨꯋꯦꯁꯟ ꯂ‌ꯣꯏꯏꯕ ꯈꯨꯗꯤꯡꯁꯨ ꯑꯗꯨꯝ ꯂꯥꯄꯅꯦ
ꯌꯥꯎꯕ꯭ꯔꯣ
ꯑꯩꯁ ꯌꯥꯝꯃꯦ ꯑꯩꯈꯣꯏꯅ ꯑꯉꯥꯡꯅꯦ
ꯑꯠꯆꯥ
ꯅꯣꯏꯒꯤ ꯂꯦꯡꯒꯥꯗꯀꯣ ꯑꯗꯨꯁꯨ ꯌꯥꯝ ꯌꯥꯎꯕꯅꯦ ꯕꯤ ꯑꯦ ꯒ꯭ꯔꯦꯖꯨꯋꯦꯁꯟ ꯂꯣꯏꯕ ꯑꯗꯨꯒꯨꯝꯕꯗꯣ ꯂꯩꯌꯦ ꯌꯥꯝꯅ ꯅꯪ ꯇꯦꯟ ꯊꯥꯕꯗꯣ ꯎ ꯊꯥꯎꯖꯟ ꯀꯌꯥꯗꯅꯣ
ꯊꯥꯎꯖꯟ ꯇ꯭ꯋꯦꯟꯇꯤ ꯑꯣꯏꯔꯝꯒꯅꯤꯗ
ꯎꯝ ꯊꯥꯎꯖꯟ ꯑꯩꯠꯇꯤꯟꯗ ꯇꯦꯟ ꯊꯥꯔꯦꯅꯀꯣ ꯃꯩꯇꯩ ꯅꯨꯄꯤ ꯑꯃ ꯑꯩꯈꯣꯏꯒ ꯇꯤꯟꯅꯩꯌꯦꯕꯀꯣ ꯍꯥꯏꯗꯤ
ꯑꯥ
ꯌꯥꯝ ꯂꯨꯅꯗꯤ ꯇꯤꯟꯅꯗꯦ ꯑꯗꯨꯁꯨ ꯑꯗꯨꯝ ꯇꯤꯟꯅꯩꯕ ꯃꯥ
ꯈꯪꯗꯦꯗ ꯑꯍꯟ ꯑꯩꯈꯣꯏꯗꯒꯤ ꯁꯤꯅꯤꯌꯥꯔꯗꯤ ꯑꯗꯨꯝ ꯃꯥꯜꯂꯦ ꯑꯗꯨꯕꯨ ꯑꯩꯈꯣꯏꯒ ꯑꯗꯨꯝ ꯄꯨꯟꯕꯅꯦꯅꯀꯣ ꯀꯩꯁꯨ ꯇꯧ ꯀꯩꯁꯨ ꯈꯟꯗꯦꯗ ꯇꯨ ꯍꯥꯏꯕ ꯍꯩ ꯉꯁꯥꯏ ꯋꯥꯔꯤ ꯁꯥꯔꯨꯏ ꯌꯥꯝ ꯅꯣꯛꯅꯤꯡꯕ ꯑꯩ ꯇꯦꯟ ꯊꯥꯔꯀꯥꯟꯗ ꯅꯣꯏꯗꯤ ꯑꯉꯥꯡ ꯄꯤꯠꯇ꯭ꯔꯨ ꯄꯤꯠꯇ꯭ꯔꯨ ꯑꯣꯏꯔꯝꯃꯅꯤꯗ꯫ ꯍꯥꯏꯕꯀꯣ ꯇꯨ ꯊꯥꯎꯖꯟ ꯑꯩꯠꯇꯤꯟꯗ ꯊꯥꯏ ꯍꯥꯏꯕ ꯃꯥꯗꯣ꯫
ꯑꯁ
ꯃꯥꯏ ꯃꯅꯥꯎꯅꯨꯄꯤꯁꯨ ꯑꯩꯉꯣꯟꯗꯒꯤ ꯑꯩꯈꯣꯏꯗꯒꯤꯀꯣ,
ꯎꯝ
ꯎꯝ ꯆꯍꯤꯁꯨ ꯌꯥꯝꯃꯦ꯫ ꯀ꯭ꯂꯥꯁꯁꯨ ꯑꯗꯨꯝ ꯌꯥꯝ ꯃꯣꯏ ꯃꯆꯤꯟ ꯃꯅꯥꯎ ꯀꯣ ꯇꯝꯕ꯫ ꯄꯣꯛꯃꯤꯟ ꯄꯣꯛꯃꯤꯟꯅꯕ꯫
ꯃꯩꯇꯩꯔꯣ?
ꯎꯝ
ꯃꯥꯏꯇꯩꯗꯣ ꯇꯝꯕ ꯌꯥꯕ꯭ꯔꯥ ꯑꯗꯨ ꯅꯠꯇ꯭ꯔꯒ ꯇ꯭ꯔꯥꯏꯞ
ꯍꯥꯏꯗꯤ?
ꯅꯨꯄꯥ ꯌꯥꯝꯕ꯭ꯔꯥ ꯑꯗꯨ ꯀ꯭ꯂꯥꯁ, ꯀ꯭ꯂꯥꯁ ꯁꯥ ꯌꯥꯎꯕꯔꯥ꯫
ꯃꯩꯇꯩꯅ ꯌꯥꯝꯃꯦ
ꯃꯣꯏ ꯃꯩꯇꯩꯁꯤꯡꯗꯤ ꯀꯦꯕꯥ ꯌꯥꯝ ꯍꯩꯕꯅꯦ꯫
ꯑꯁ ꯃꯣꯏꯗꯤ ꯃꯁꯥꯅ ꯍꯩꯕ꯭ꯔꯥ ꯈꯪꯗꯦ ꯏꯁ ꯌꯥꯝ ꯍꯩꯌꯦ ꯃꯣꯏꯗꯤ
ꯑꯣ ꯐꯖꯕ ꯐꯖ ꯐꯖꯕ꯫ ꯂꯥꯛꯕ꯭ꯔꯥꯅꯦ꯫
ꯐꯖꯕꯗꯤ ꯂꯥꯛꯇꯦ ꯍꯁ ꯀꯦꯕꯗꯤ ꯌꯥꯝ ꯍꯩ꯫
ꯑꯁ ꯑꯗꯣ ꯅꯪ ꯅꯪ ꯅꯃꯥꯟꯅꯕꯤ ꯑꯃ, ꯑꯥ
ꯀꯦꯕꯗꯣ ꯌꯥꯝ ꯀꯦꯗꯅ ꯑꯗꯨꯒꯨꯝꯕ꯫ ꯑꯗꯨꯒ ꯆꯞ ꯃꯥꯟꯅꯅ ꯑꯗꯨꯝ ꯂꯥꯛꯑꯅꯤ ꯀꯦꯕꯗꯣ꯫
ꯑꯁ ꯅꯣꯏꯗꯤ ꯑꯗꯨꯃꯥꯏꯅ ꯇꯧꯇ꯭ꯔꯣ?
ꯑꯁ ꯑꯩꯗꯤ ꯑꯗꯨꯃꯥꯏꯅ ꯇꯧꯗꯦ꯫ ꯃꯤ ꯑꯌꯥꯝꯕ ꯑꯗꯨꯃꯥꯏꯅ ꯇꯧꯕꯗ ꯃꯣꯏꯅꯀꯣ ꯍꯦꯟꯕ ꯑꯗꯨꯒꯤ꯫ ꯃꯤ ꯑꯅꯤꯅꯦ ꯌꯥꯝ ꯍꯦꯟꯕꯁꯦ ꯇꯧꯗꯤꯌꯦ ꯈꯔ ꯐꯔꯦ꯫
ꯍꯥꯎ꯫
ꯃꯣꯏ ꯐꯥꯎꯟꯗꯦꯁꯟ ꯅꯠꯇꯕ ꯑꯥ ꯆꯟꯗꯣꯟ ꯒꯨꯝꯕ ꯐꯥꯎꯟꯗꯦꯁꯟ ꯂꯩꯗꯅ ꯑꯗꯨ ꯑꯗꯨ ꯇꯩꯕꯒꯤꯅꯦꯕ ꯃꯣꯏꯗꯤ ꯌꯥꯝ ꯉꯧꯋꯦꯕ꯫ ꯌꯥꯝ ꯌꯥꯝ ꯅꯦꯆꯔꯦꯜꯅꯗꯤ ꯉꯧꯗꯕ ꯑꯗꯨꯝ ꯃꯣꯏꯅ ꯇꯩꯁꯤꯟꯕꯗꯣ꯫ ꯑꯗꯨꯒꯤ ꯁꯥꯔꯗꯤꯀꯣ ꯃꯣꯏ ꯃꯥꯏꯗꯣ ꯑꯣꯏꯂꯤ ꯊꯣꯛ ꯄꯒꯤ ꯌꯥꯝ ꯐꯖꯗꯨꯕꯅꯤ꯫
ꯎꯝ
ꯌꯦ ꯑꯩꯁꯨꯃꯣꯏ ꯎꯝ꯫
ꯇꯝ ꯑꯥꯏꯖꯤꯗ ꯅꯪ ꯑꯁꯇꯣꯔꯤ ꯊꯥꯒꯠꯂꯤꯗꯅ꯫ ꯅꯣꯡꯃ ꯅꯪ ꯔꯣꯡꯃꯩꯔꯣ?
ꯂꯤꯌꯥꯡꯃꯩ꯫
ꯑꯣ
ꯂꯤꯌꯥꯡꯃꯩꯅꯦ꯫
ꯑꯗꯨ ꯅꯨꯄꯤꯗꯤ ꯀꯦꯕ ꯍꯩꯕ꯭ꯔꯥ?
ꯌꯥꯝ ꯀꯦꯗꯦꯗ ꯂꯤꯞꯁꯇꯤꯛꯀꯨꯝꯕ ꯑꯥꯏꯁꯦꯗ ꯑꯁꯤꯒꯨꯝꯕꯅꯤ ꯃꯤ ꯃꯥꯏꯗ ꯃꯤ ꯑꯇꯣꯞ ꯄꯣꯟꯅ ꯌꯥꯝ ꯇꯩꯔꯦ
ꯎꯝ ꯑꯥꯏ ꯂꯥꯁ ꯑꯥꯏ ꯁꯦꯗꯣꯒꯨꯝꯕꯗꯤ ꯇꯩꯕ ꯍꯩꯕ꯭ꯔꯥ ꯅꯪ ꯍꯧꯖꯤꯛꯇꯤ
ꯈꯔ ꯍꯩꯔꯛꯑꯦ ꯍꯥꯟꯅꯒꯤ
ꯍꯦ ꯑꯩꯉꯣꯟꯗꯁꯨ ꯑꯦ ꯑꯩꯉꯣꯟꯗꯁꯨ ꯑꯃꯨꯛ ꯇꯝꯕꯤꯌꯣꯅꯦ
ꯍꯨꯝ ꯑꯩꯈꯣꯏ ꯑꯩ ꯂꯤꯞꯁꯇꯤꯛ ꯀꯂꯔꯗꯣ ꯌꯥ ꯉꯁꯤ ꯌꯥꯝ ꯅꯪꯒꯤ ꯂꯤꯞꯁ꯭ꯇꯤꯛ ꯀꯂꯔꯗꯣ ꯍꯣꯡꯉꯣꯅ ꯍꯥꯏꯕ ꯑꯩꯉꯣꯟꯗ ꯍꯝ ꯑꯇꯣꯞ
ꯑꯥꯁ ꯑꯥꯁ
ꯑꯩ ꯍꯥꯟꯅꯗꯤ ꯔꯦꯠ ꯎꯝ ꯀꯂꯔ ꯀꯣ ꯕ꯭ꯔꯥꯎꯟꯒꯨꯝꯕ ꯃꯦꯔꯨꯟꯒꯨꯝꯕ ꯌꯥꯗꯕꯅꯦ ꯂꯥꯏꯛ ꯇꯧꯕꯀꯣ ꯔꯦꯠ ꯔꯦꯠꯇꯤ ꯑꯌꯥꯝꯕꯅꯀꯣ ꯔꯦꯠ ꯑꯗꯨꯝ ꯁꯤꯖꯤꯟꯅꯧꯑꯣꯅ ꯍꯥꯏ
ꯑꯉꯥꯡ
ꯑꯩ ꯍꯥꯟꯅꯁꯨ ꯔꯦꯠ ꯇꯩꯕꯅꯦꯕ ꯑꯩ ꯉꯁꯤꯒꯤꯗꯣ ꯈꯔ ꯃꯝꯕ ꯃꯥꯜꯂꯦꯕ ꯃꯤꯛꯁ ꯇꯧꯕꯒꯤꯀꯣ ꯑꯗꯨꯒꯤ ꯅꯪ ꯂꯤꯞꯁ꯭ꯇꯤꯛ ꯀꯂꯔꯗꯣ ꯍꯣꯡꯉꯣꯅ ꯍꯥꯏꯕ
ꯑꯦ ꯅꯨꯄꯥꯁꯨ ꯇꯝꯕ꯭ꯔꯣ
ꯎꯝ ꯑꯦ ꯅꯨꯄꯤꯅ ꯑꯌꯥꯝꯕꯅꯦ
ꯑꯣ ꯅꯨꯄꯥꯗꯤ ꯀꯃꯥꯏꯅ ꯇꯧꯏ
ꯅꯨꯄꯥꯁꯨ ꯁꯝ ꯁꯥꯡꯕ ꯑꯗꯨ ꯃꯣꯏꯒꯤ ꯃꯣꯔꯇꯦꯁꯀꯨꯝꯕꯗꯣ ꯃꯥꯏꯗ ꯂꯩ ꯃꯥꯏꯗ ꯂꯩꯕꯗꯣ ꯑꯗꯨꯝ ꯑꯃꯇ ꯌꯥꯗꯕꯅꯦ
ꯑꯣ
ꯁꯝꯁꯨ ꯇ꯭ꯔꯤꯝ ꯇ꯭ꯔꯤꯝꯃꯔꯗꯣ ꯑꯗꯨꯅ ꯅꯠꯇ꯭ꯔꯗꯤ ꯌꯥꯗꯕꯅꯤ ꯗ꯭ꯔꯤꯝ ꯇꯧꯑꯣ ꯗ꯭ꯔꯤꯝ ꯇꯧꯑꯣꯅ ꯌꯥꯝ ꯍꯥꯏꯕꯅꯦ